ꯌꯥꯔꯤꯕ꯭ꯔꯣ ꯇꯥꯕ꯭ꯔꯣ
ꯌꯦ ꯇꯥꯏ ꯍꯤꯞꯄꯤꯗ ꯍꯜꯍꯒ ꯍꯥꯏꯔꯛꯇꯦ ꯅꯨꯡꯉꯥꯏꯔꯤꯕ꯭ꯔꯣ ꯍꯥꯟꯅ ꯍꯥꯏꯔꯛꯑꯦ
ꯑꯁ ꯍꯟꯗꯛ ꯃꯔꯛꯁꯤꯗꯤ ꯍꯜꯍꯧ ꯅꯠꯇ꯭ꯔꯦꯍꯦ ꯅꯨꯡꯉꯥꯏꯔꯤꯕꯧꯅꯦ
ꯎꯝ ꯍꯂꯣꯁꯦ ꯌꯥꯝ ꯍꯥꯏꯅꯤꯡꯉꯦꯗ ꯑꯩꯗꯤ
ꯍꯜꯂꯣ ꯍꯥꯏꯔꯛꯑꯣ ꯑꯗꯨꯗꯤ ꯑꯩ ꯋꯥꯔꯤ ꯑꯃ ꯋꯥꯔꯤ ꯑꯃ ꯂꯤꯕꯤꯒꯦꯕꯀꯣ
ꯑꯥ
ꯅꯍꯥꯟ ꯑꯩꯅ ꯁ꯭ꯀꯨꯜ ꯀꯥꯔꯤꯀꯥꯟꯗꯣ
ꯑꯥ
ꯎꯝ ꯀ꯭ꯂꯥꯁ ꯏꯂꯚꯦꯟ ꯇꯨꯋꯦꯜꯞꯗꯨ ꯀꯥꯟꯗꯅꯦꯕ ꯍꯥꯏꯗꯤ ꯀꯣꯜ ꯑꯗꯨꯝ ꯇꯧꯔꯕꯅꯤ ꯐꯣꯟꯅ ꯉꯥꯛꯇ ꯂꯨꯞꯄ ꯇꯕꯅꯤꯅ ꯏꯃꯥꯟꯅꯕꯤꯗꯣ ꯁ꯭ꯀꯨꯜ ꯆꯠꯂꯁꯦꯅ ꯑꯩꯉꯣꯟꯗ ꯀꯧꯔꯛꯄ ꯑꯩꯁꯨ ꯀꯩꯅꯣꯗ ꯕꯥꯠꯔꯨꯝꯗ ꯂꯦꯞꯄ ꯂꯩꯔꯝꯕ ꯃꯥꯁꯨ ꯂꯥꯛꯑꯕ ꯑꯩ ꯃꯤꯡ ꯀꯧꯔꯛꯇꯕꯤꯗ ꯍꯜꯂꯣ
ꯀꯥꯎꯔꯒ ꯑꯩꯉꯣꯟꯗ ꯍꯜꯂꯣ ꯀꯧꯔꯛꯄꯅꯦ ꯑꯩꯅ ꯀꯔꯤꯅꯣꯅꯦ ꯍꯗꯣ ꯀꯧꯔꯛꯏꯁꯤ ꯃꯥ ꯑꯗꯨ ꯅꯣꯛꯄꯁꯤꯗꯤ ꯈꯪꯉ꯭ꯔꯥ ꯑꯩ ꯃꯤꯡ ꯀꯧꯗꯕꯤꯗ ꯁ꯭ꯀꯨꯜ ꯆꯠꯂꯁꯦꯅ ꯀꯧꯔꯛꯄꯗꯣ ꯍꯜꯂꯣ ꯀꯧꯛꯔꯕ ꯃꯤ ꯃꯜꯖꯗꯤꯦ
ꯑꯩꯗꯤ ꯉꯥꯎꯋꯦ ꯆꯥꯗ꯭ꯔꯤꯗ ꯎꯝ ꯀꯩꯒꯤ ꯆꯥꯛꯅꯣ ꯑꯌꯨꯛꯀꯤꯔꯣ ꯅꯨꯡꯊꯤꯟꯒꯤꯔꯣ ꯅꯨꯡꯗꯥꯡꯒꯤꯔꯣ
ꯅꯨꯡꯊꯤꯟꯒꯤ
ꯅꯨꯡꯊꯤꯟꯒꯤ ꯈꯔ ꯆꯥꯔꯦ ꯉꯁꯥꯏ ꯑ ꯃꯥꯏꯔꯦꯟ ꯃꯅꯥ ꯊꯣꯡꯉ ꯍꯣꯔꯦꯟꯗꯤ ꯌꯦꯟ ꯑ ꯃꯤꯛꯁ ꯇꯧꯔꯒ ꯊꯣꯡꯕ ꯃꯥꯏꯔꯦꯟ ꯃꯅꯥꯒ ꯃꯥꯏꯔꯦꯟ ꯀꯩꯅꯣꯗꯣ ꯃꯇꯣꯟ ꯍꯥꯏꯗꯣꯏꯔꯣ ꯑꯗꯨ ꯃꯤꯛꯁ ꯇꯧꯔ ꯑ ꯑꯗꯨ ꯃꯤꯛꯁ ꯇꯧꯔꯒ ꯊꯣꯡꯕꯩ ꯑꯩꯗꯤ ꯀꯌꯥ ꯍꯩꯅꯗꯦꯕ ꯃꯥꯏꯔꯦꯝꯁꯦ ꯃꯥꯏꯔꯦꯝ ꯃꯅ ꯗꯤ ꯆꯥꯅꯤꯡ ꯆꯥꯅꯤꯡꯉꯦ ꯍꯣꯏ
ꯎꯝꯝ ꯑꯁ ꯑꯩꯗꯤ ꯆꯥꯅꯤꯡꯉꯤꯗ ꯑꯗꯨ ꯍꯦꯟꯅ
ꯃꯥꯏꯔꯦꯟꯗꯤ ꯆꯥꯅꯤꯡꯗꯦ ꯑꯗꯣ ꯃꯥꯏꯔꯦꯟ ꯊꯣꯡꯕꯗ ꯐꯖꯅ ꯉꯧꯔꯒ ꯁꯥ ꯑꯌꯥꯏꯕ ꯍꯥꯏꯗꯔꯥ ꯁꯥ ꯑꯀꯪꯕ ꯍꯥꯏꯗꯔꯥ ꯑꯗꯨ ꯍꯥꯞꯄꯕꯨꯗꯤ ꯌꯥꯝ ꯍꯥꯎꯋꯦ
ꯎꯝ ꯃꯔꯦ ꯑꯩ ꯀꯣꯏꯆꯠ ꯆꯠꯂꯤ ꯑꯗꯨꯝ ꯅꯪ ꯐꯣꯟ ꯇꯧꯕꯅꯤꯅ ꯑꯗꯨꯝ ꯀꯣꯏꯆꯠꯁꯜꯂꯤꯕ
ꯎꯝ ꯇꯨꯃꯤꯅ ꯂꯩꯕ ꯍꯩꯇꯦꯕꯀꯣ
ꯍ ꯑꯗꯨꯃꯤꯅ ꯂꯩꯕ ꯍꯩꯗꯤꯦ ꯌꯥꯝ ꯆꯠꯅꯤꯡꯕ ꯍꯥꯏꯇꯥꯔꯦ
ꯏꯁ ꯑꯩꯗꯤ ꯌꯥꯝ ꯆꯠꯂꯨꯔꯦ ꯆꯠꯂꯗꯤ ꯈꯣꯡꯁꯦ ꯅꯥꯔꯛꯑꯅꯤ ꯇꯨꯝꯕ ꯌꯥꯔꯣꯏ ꯑꯗꯨꯅ ꯌꯥꯝ ꯆꯠꯇꯂ ꯁꯨ ꯌꯥꯗꯦ
ꯅꯪꯗꯤ ꯅꯌꯥꯡ ꯀꯪꯉꯕꯅꯤꯅ ꯆꯠꯁꯨ ꯌꯥꯔꯦ
ꯋꯥ ꯍꯥꯏꯗꯤ ꯍ ꯗꯨꯀꯥꯟꯒꯨꯝꯕ ꯉꯥꯏꯍꯥꯛ ꯀꯩ ꯍꯥꯏꯅꯤꯌꯦ ꯑꯩꯈꯣꯏꯗꯒꯤ ꯅꯣꯏ ꯌꯨꯝ ꯐꯥꯎ ꯆꯠꯄ ꯑꯗꯨꯃꯥꯏꯅ ꯆꯠꯄꯗꯣ ꯑ ꯑꯃ ꯑꯅꯤꯗꯨꯝ ꯑ ꯍꯥꯟꯖꯤ ꯍꯥꯟꯖꯤ ꯆꯠꯄꯗꯣ ꯌꯥꯝ ꯀꯨꯏꯅ ꯆꯠ ꯂꯣ ꯉꯝꯗꯦꯕ ꯋꯥꯏ ꯅꯨꯡꯗꯥꯡꯗꯒ ꯇꯨꯝꯕ ꯌꯥꯕ ꯅꯠꯇꯦ
ꯅꯣꯏ ꯃꯥꯈꯣꯏ ꯎꯔꯕꯅꯤꯅ ꯅꯨꯡꯉꯥꯏꯔꯕꯣ ꯍꯔꯥꯎꯔꯕꯣ
ꯅꯨꯡꯉꯥꯏꯔꯦ ꯍꯧꯖꯤꯛꯇ ꯃꯣꯏꯁꯨ ꯂꯧ ꯆꯂꯒ ꯍꯜꯂꯛ ꯑꯦ ꯉꯁꯥꯏ ꯊꯕꯛ ꯑꯃ ꯇꯧꯖꯔꯒ ꯍꯜꯂꯛꯑꯒ ꯑꯃꯨꯛ ꯂꯧ ꯆꯠꯄ ꯂꯐꯣꯏ ꯊꯣꯏꯒꯤ ꯂꯧꯗ
ꯎꯝ ꯍꯣꯔꯦꯟꯗꯤ ꯀꯩ ꯌꯦꯟꯁꯥꯡ ꯆꯥꯗꯣꯏꯅꯣ
ꯎ ꯌꯦꯟ ꯊꯣꯡꯕ ꯆꯗꯣꯏꯅꯦ ꯑꯩ ꯌꯦꯟ ꯎꯝ ꯀꯩꯅꯣꯗ ꯑꯣꯇꯣ ꯗ꯭ꯔꯥꯏꯚꯔꯗ ꯂꯩꯔꯛꯑꯣꯅ ꯍꯥꯏꯈꯤꯕꯅꯦ ꯅꯠꯇꯦ ꯏꯅꯥꯎꯅꯨꯄꯤꯗ ꯂꯩꯔꯒ ꯑꯣꯛꯇꯣ ꯗ꯭ꯔꯥꯏꯚꯔꯗ ꯊꯥꯛꯑꯣ ꯍꯥꯏꯕ ꯑꯩꯅ
ꯎꯝ
ꯉꯁꯥꯏꯗꯣ ꯆꯥꯛ ꯂꯥꯝꯍꯟꯕꯒꯤꯀꯣ ꯏꯅꯔꯖꯤ ꯌꯥꯝꯇ ꯌꯥꯎꯗ꯭ꯔꯦꯕ ꯑꯗꯨꯒꯤ ꯄ꯭ꯂꯦꯕꯨꯁꯨꯨ ꯌꯥꯕꯅꯦ ꯑꯗꯨ ꯑꯣꯢꯔꯁꯨ ꯉꯜꯂꯦꯗꯅ ꯅꯨꯡꯗꯥꯡꯅ ꯆꯥꯒꯗꯕ ꯑꯣꯏꯕꯗꯣ ꯎꯝ
ꯑꯝꯕ
ꯃꯅꯝ ꯅꯝ ꯊꯤꯒꯅꯦ ꯌꯥꯋꯥ ꯈꯨꯨꯏꯅ ꯊꯃꯗꯤ ꯐ꯭ꯔꯤꯖꯁꯨ ꯂꯩꯇꯅꯤꯅ
ꯎꯝ ꯑꯁ ꯑꯩꯁꯨ ꯉꯔꯥꯡ ꯃꯦꯒꯤꯒꯛ ꯆꯥꯔꯨꯕꯗꯣ ꯅꯨꯡ ꯅꯨꯡꯗꯥꯡ ꯅꯨꯡꯗꯥꯡꯗꯁꯨ ꯅꯨꯡꯗꯥꯡꯗꯅ ꯐ꯭ꯔꯥꯏ ꯔꯥꯏꯁ ꯆꯥꯏꯕꯀꯣ ꯑꯣ ꯑꯗꯣ ꯑꯌꯨꯛ ꯍꯧꯒꯠꯂꯛꯄꯁꯤꯗꯤ ꯉꯝꯗ꯭ꯔꯦ
ꯀꯣꯛꯀ ꯆꯤꯈꯜꯂꯛꯄ꯭ꯔꯥ
ꯀꯣꯛꯀ ꯆꯤꯛꯑꯦ ꯑꯗꯨꯗꯨꯒ ꯌꯥ ꯀꯩꯀꯩꯗꯨꯁꯨ ꯂꯣꯏ ꯈꯥꯔꯦ ꯈꯪꯕ꯭ꯔꯥ
ꯑꯁ ꯑꯣ ꯆꯥꯛ ꯁꯨꯃꯥꯏꯅ ꯎꯝ ꯆꯥꯛ ꯆꯥꯗꯕꯁꯦ ꯆꯈꯥꯎ ꯁꯣꯛꯄꯅꯤꯅꯀꯣ ꯀꯔꯤ ꯍꯥꯏꯅꯤ ꯕ꯭ꯔꯁ ꯇꯧꯔꯁꯨ ꯀꯩꯅꯣ ꯃꯤꯇꯧ ꯇꯧꯕꯅꯦ
ꯑꯗꯨ
ꯅꯨꯡꯉꯥꯏꯇꯕꯅꯦ ꯌꯥꯝ
ꯉꯁꯤꯗꯤ ꯑꯁ ꯁꯥꯁꯦ ꯌꯥꯝꯅ ꯀꯝ ꯍꯣꯏꯗ꯭ꯔꯦ ꯄꯨꯔꯥ ꯁꯛꯁꯦ ꯗꯜꯗꯅ ꯂꯩꯔꯤꯁꯦ
ꯑꯗꯨꯅꯦ ꯆꯥꯛꯆꯥꯥꯔꯗꯤ ꯁꯛꯁꯦ ꯌꯦꯡꯕ ꯌꯥꯗ꯭ꯔꯕ
ꯎꯝ ꯅꯨꯡꯉꯥꯏꯅ ꯂꯩꯕ ꯃꯥꯜꯂꯦꯗ ꯅꯪꯗꯤ ꯍꯧꯖꯤꯛꯁꯦ ꯅꯨꯡꯉꯥꯏꯅ ꯂꯩꯕ ꯃꯥꯜꯂꯦꯕ ꯍꯧꯖꯤꯛ
ꯍꯤꯞ ꯄꯤꯗ ꯅꯨꯡꯉꯥꯏꯅ ꯉꯥꯏꯍꯖꯤꯔꯒ ꯕꯖꯥꯔ ꯁꯦꯠꯇ ꯀꯩꯅꯣ ꯂꯧꯕ ꯆꯠꯇꯣꯏꯅꯦ ꯊꯤꯜꯂꯛꯄꯗꯣ
ꯑ
ꯐꯣꯟ ꯑꯃꯨꯛ ꯇꯧꯔꯒ ꯂꯥꯛꯑꯣ ꯕ꯭ꯔꯣ ꯍꯪꯉꯒ ꯆꯠꯇꯣꯢꯅꯤ ꯉꯁꯥꯏ ꯄꯨꯡ ꯇꯔꯥꯃꯥꯊꯣꯏ ꯑꯗꯨꯋꯥꯏꯗ ꯌꯨꯝ ꯌꯧꯕ ꯃꯥꯜꯂꯦ
ꯎꯝ
ꯖꯤꯛ ꯄꯨꯡ ꯃꯔꯤ ꯇꯥꯔꯦꯅꯦ ꯃꯉꯥ ꯇꯥꯗꯣꯔꯦ
ꯃꯉꯥ ꯇꯥꯗꯣꯔꯦ ꯑꯩꯈꯣꯏ ꯁꯤꯗꯗꯤ ꯆꯥ ꯏꯟꯁꯥꯡ ꯊꯣ ꯊꯣꯡꯕ ꯍꯧꯕ ꯌꯥꯔꯕꯅꯤ
ꯑꯣ
ꯍꯥꯏꯗꯤ ꯉꯟꯅ ꯆꯥꯏ ꯉꯥꯟꯂ ꯇꯨꯝꯃꯦ ꯉꯟꯅ ꯍꯧꯒꯠꯂꯦ ꯑꯗꯨꯒ ꯂꯧ ꯆꯠꯂꯦ ꯑꯗꯨꯅ
ꯐꯖꯅ ꯆꯥꯔꯅꯦꯕ ꯌꯨꯝꯗ ꯂꯥꯛꯑꯕꯅꯦꯅ ꯅꯪꯁꯨ ꯍꯟꯗꯛꯇꯤ
ꯎ
ꯆꯥꯎ ꯆꯥꯎ ꯎꯝ
ꯌꯥꯔꯦ ꯌꯥꯔꯦ ꯑꯩꯗꯤꯅ ꯑꯦ ꯁꯨꯝꯍꯠꯄꯤ ꯅꯪꯒꯤ ꯆꯥꯛ ꯇꯝꯅ ꯑꯗꯨꯒꯤ ꯎꯝ ꯋꯥꯔꯤ ꯑꯃ ꯂꯩꯕꯗꯣ ꯃꯤ ꯑꯃ ꯀꯤꯃꯟꯕꯒꯤ ꯇꯣꯏꯂꯦꯠ ꯇꯞ ꯐꯝꯂꯤꯉꯩꯗ ꯑꯩꯗꯤ ꯉꯥꯎꯔꯦ ꯍꯥꯏꯔꯒ ꯀꯥꯡꯅ ꯏꯌꯦ ꯏꯌꯦ ꯇꯧꯔꯛꯑꯦ ꯍꯥꯏꯕꯗꯣ
ꯑꯍꯥꯍꯥ ꯍꯥꯍ ꯀꯪꯗꯦꯅ
ꯕꯒꯤ ꯏꯁꯩ ꯁꯛꯄ ꯊꯤ ꯐꯥꯢꯕ ꯅꯨꯄꯥꯗꯨꯅ ꯑꯩꯗꯤ ꯉꯥꯎꯔꯦ ꯍꯥꯏꯔꯒ ꯀꯥꯡꯁꯤꯡꯗꯨꯅ ꯏꯦ ꯏꯦ ꯇꯧꯔꯛꯑꯦ
ꯎꯝ
ꯏꯃꯥꯟꯅꯕꯤꯈꯣꯏ ꯏꯃꯥꯟꯅꯕꯈꯣꯏ ꯄꯨꯟꯅ ꯂꯩꯔꯗꯤ ꯋꯥꯔꯤ ꯀꯩꯀꯥꯗꯣ ꯂꯤ ꯅꯪ ꯑꯃꯨꯛ ꯂꯤꯔꯅꯤ ꯑꯩ ꯑꯃꯨꯛ ꯂꯤꯔꯅꯤꯒ ꯇꯧꯅꯕꯗꯣ ꯍꯧꯖꯤꯛꯇꯤ ꯂꯣꯏ ꯀꯥꯎꯈ꯭ꯔꯦꯗ
ꯗ ꯍꯤ ꯆꯥꯛ ꯀꯥꯡ ꯂꯝꯈꯠꯂꯛꯑꯦꯗ
ꯆꯥꯛ ꯂꯥꯝꯃꯗꯤ ꯆꯥꯔꯣꯅꯦ
ꯂꯝꯃꯗꯤ ꯆꯥꯔꯣ
ꯀꯩꯗꯧꯔꯤꯒꯦ ꯆꯥꯛ ꯆꯥꯒꯦ ꯇꯧꯢꯔꯣ
ꯎꯝꯍꯝ
ꯀꯩꯗꯧꯔꯤꯅꯣ
ꯀꯣꯏꯆꯠ ꯆꯠꯂꯤ
ꯎꯝ ꯆꯠꯂꯣ
ꯉꯥꯢꯍꯥꯛ ꯂꯩꯔꯒ ꯗꯨꯀꯥꯟ ꯆꯠꯂꯨꯈꯤꯒꯦ
ꯎꯝ
ꯁꯝꯄꯨ ꯀꯩꯒꯥ ꯂꯩꯔꯨꯒꯤꯒꯦ
ꯂꯩꯔꯨꯔꯣ ꯗꯨꯀꯥꯟꯗ
ꯎꯝ
ꯁꯥ ꯔꯦ ꯁꯥ ꯔꯦ ꯒ ꯃꯥ ꯄꯥ ꯒꯥ
ꯅꯪ ꯅꯍꯥꯟ ꯂꯩꯕ ꯃꯐꯝꯗꯗꯤ ꯀꯩꯗꯧꯉꯩ ꯑꯃꯨꯛ ꯂꯥꯛꯀꯦ ꯍꯥꯏꯅꯣ
ꯂꯥꯛꯑꯔꯣꯏ ꯄꯨꯂꯞ ꯄꯨꯔꯥ ꯂꯥꯛꯑꯕꯅꯤ
ꯎꯝ ꯌꯨꯝꯗ ꯑꯗꯨꯝ ꯂꯩꯔꯅꯦꯕ
ꯂꯩꯔꯒꯦ
ꯐꯔꯦ ꯌꯨꯝꯗ ꯂꯩꯕꯗꯨꯅ ꯈ꯭ꯋꯥꯏ ꯕꯦꯁꯅꯦ
ꯐ꯭ꯔꯤꯗꯝ ꯐꯪꯗꯦꯗ
ꯎꯝ
ꯆꯥꯕꯕꯨꯗꯤ ꯅꯨꯡꯉꯥꯢꯔꯦ ꯎꯝ ꯍꯧꯒꯠꯅꯤꯡꯕ ꯃꯇꯝꯗ ꯍꯧꯒꯠꯄ ꯌꯥꯗꯦꯗꯅ
ꯍꯧꯒꯠꯂꯣ
ꯍꯧꯒꯠꯂꯣ ꯐꯥꯎꯔꯛꯑꯅꯤ
ꯍꯧꯖꯤꯛ ꯐꯥꯎ ꯇꯨꯝꯃꯗꯤ ꯂꯣꯏꯔꯅꯤꯍꯦ ꯅꯨꯄꯤꯅꯕꯨ ꯑꯁꯨꯨꯛ ꯁꯥꯡꯅ ꯁꯥꯡꯅ ꯇꯨꯝꯕ꯭ꯔꯣ ꯅꯪ
ꯑꯗꯨꯅꯦ ꯄꯨꯡ ꯇꯔꯦꯠ ꯃꯈꯥꯏꯔꯣ ꯄꯨꯡ ꯇꯔꯦꯠꯔꯣ ꯍꯦꯛ ꯇꯥꯔꯕ ꯃꯤ ꯂꯣꯏ ꯂꯧ ꯆꯠꯅꯈ꯭ꯔꯦ ꯍꯧꯒꯠꯂꯣ ꯆꯥꯛ ꯆꯥꯅꯕ ꯍꯧꯒꯠꯂꯣ ꯍꯧꯔꯛꯀꯅꯤ
ꯎꯝ
ꯅꯨꯡꯗꯥꯡꯗꯁꯨ ꯋꯥꯔꯤ ꯋꯥꯇꯥꯏꯒꯨꯝꯕ ꯁ ꯊꯥꯔꯦ ꯌꯥꯗ꯭ꯔꯦ ꯐꯣꯟ ꯊꯦꯡꯅꯁꯨ ꯃꯦꯠꯄ ꯌꯥꯗ꯭ꯔꯦ ꯇꯨꯝꯃꯣ ꯊꯦꯡꯉꯦ ꯍꯥꯏꯔꯛꯀꯅꯤ
ꯑꯗꯨꯅꯤ
ꯂꯨꯢꯅꯦ ꯇꯜꯂꯤꯁꯦ ꯇꯟꯈ꯭ꯔꯕ ꯄꯨꯟꯁꯤꯁꯦ ꯖꯥꯠ ꯖꯥꯠ ꯁꯛꯂꯛꯀꯅꯤ ꯍꯩ ꯅꯦ ꯍꯦ ꯇꯥꯏꯕꯪ ꯀꯤ ꯁꯤꯡ
ꯑ ꯑꯗꯣ ꯑꯗꯣ ꯃꯇꯦꯛ ꯈꯪꯕꯔꯣ
ꯑꯗꯨꯒ ꯈꯥꯇꯥ ꯈꯪꯉꯤ
ꯑꯩꯁꯨ ꯑꯗꯨꯒ ꯈꯛꯇ ꯉꯪꯉꯦ
ꯎ ꯑꯇꯣꯞꯄ ꯈꯪꯗ꯭ꯔꯦ
ꯅꯣꯛꯅꯤꯡꯉꯦꯗ ꯑꯩꯗꯤ
ꯅꯠꯇ꯭ꯔꯒꯅ ꯒꯣꯁꯄꯦꯜꯒꯤ ꯏꯁꯩ ꯁꯛ ꯁꯛ ꯁꯛꯑꯁꯤꯅ ꯁꯁ
ꯒꯣꯁꯄꯦꯜꯒꯤ ꯀꯔꯝꯕ ꯏꯁꯩ ꯍꯩꯕ꯭ꯔꯣ
ꯑꯥ ꯔꯤꯁ ꯑꯃꯨꯛ ꯂꯥꯛꯀꯅꯤ
ꯑꯦ ꯑꯁꯤ ꯁ ꯂꯥꯛꯀꯅꯤ ꯑꯩꯒꯤ ꯄꯨꯟꯁꯤ ꯑꯁꯤꯗ
ꯑꯁ ꯑꯩꯒꯤ ꯄꯨꯟꯁꯤ ꯑ ꯑꯁꯤꯗ ꯌꯥꯔꯦ ꯇꯥꯅꯤꯡꯗꯦ ꯑꯩ ꯑꯗ ꯃꯊꯪ ꯊꯪꯁꯤꯅ ꯀꯩ ꯁꯩꯅꯣ ꯀꯩꯅꯣꯒꯤꯗ ꯊꯥꯕꯠꯇꯣꯟꯒꯤꯗꯣ ꯅꯤꯡꯖ ꯃꯥꯜꯅ ꯑꯣ
ꯁꯤꯕ ꯃꯥ ꯏꯅꯛꯇ ꯂꯩ ꯄ꯭ꯂꯔꯔꯕꯗ ꯍꯩ ꯉꯝꯗꯦ ꯏ ꯋꯥ ꯍꯁꯦ ꯏꯖꯣ ꯅꯠꯇꯅ ꯊꯃꯣꯏꯒꯤ ꯅꯨꯡꯁꯤꯕ ꯎꯝ ꯑꯣ ꯅꯅꯨꯡꯪꯁꯤꯕꯤ ꯅꯪ ꯒꯤ ꯅꯨꯡꯁꯤꯕꯤ ꯁꯛꯇꯝꯗꯨꯗ ꯉꯥꯎꯍꯜꯂꯦ ꯑꯩꯕꯨ ꯇ ꯐꯪ ꯀꯪ ꯉꯟꯗꯦꯔꯦ
ꯑ ꯅꯨꯡꯁꯤꯔꯨꯕ ꯑꯩꯒꯤ ꯔꯥꯎꯅꯤ
ꯁꯤ
ꯑꯗꯨꯒ ꯅꯥꯏꯇꯣꯝ ꯄꯥꯏꯕꯤ ꯍꯥꯏꯕ꯭ꯔꯥ
ꯑꯥ
ꯉ ꯇꯣꯝ ꯄꯏ ꯆꯦ ꯀꯒ ꯀꯔꯤꯦꯅꯥ ꯗꯨꯐꯗ ꯆꯂꯦ
ꯑꯗꯨꯅꯦ ꯏꯁꯩ ꯁꯛꯗꯤ ꯑꯩꯗꯤ ꯄꯤ꯭ꯂ ꯑꯗꯨꯝ ꯆꯞꯄꯅꯦ
ꯑꯩꯒꯤꯅ ꯈꯣꯟꯖꯦꯜꯁꯦ ꯆꯥꯎꯕ ꯏꯁꯩ ꯁꯛꯄ ꯌꯥꯗ ꯉꯝꯗꯦ
ꯒꯥꯅꯦ ꯏꯁꯩ ꯁꯥꯗꯤꯦ ꯌꯨꯡꯍꯟꯅꯤꯡꯉꯦꯗ
ꯑꯥ
ꯌꯨꯝ ꯉꯥꯅꯤꯡꯉꯦ
ꯇꯁ ꯑꯂꯦ ꯅꯪꯁꯨ ꯊꯤꯕꯅꯤꯡꯦ ꯊꯤꯕ ꯍꯥꯏꯅꯤꯡꯉꯦꯒ ꯍꯥꯏꯔꯛꯇꯧ ꯃꯥꯜꯂꯦ ꯃꯊꯪꯗ
ꯑ
ꯍꯅꯗꯤꯀꯣ ꯑꯩꯩ ꯇꯅꯤ ꯀꯣꯅꯥ
ꯎꯝ ꯎꯝ ꯑꯦꯗꯧꯒ
ꯂꯤꯆꯠ ꯆꯠꯄ ꯂꯣꯏꯔꯒ ꯑꯃꯨꯛ ꯍꯤꯞꯄꯤꯅꯦ ꯇꯥꯏ ꯇꯥꯏ
ꯎꯝ